ꯎꯝ ꯍꯜꯂꯣ
ꯇꯕ꯭ꯔꯣ
ꯑꯧ ꯇꯥꯏꯌꯦ
ꯑꯣ ꯀꯩꯗꯧꯔꯤꯅꯣ
ꯀꯤꯔꯤꯁꯨ ꯇꯧꯗꯦꯗ ꯑꯗꯨꯝ ꯐꯝꯔꯒ ꯂꯩꯌꯦ
ꯇꯝꯄꯥꯛꯇ ꯂꯩꯕ꯭ꯔꯥ ꯆꯤꯡꯗ ꯂꯩꯕ꯭ꯔꯥ ꯑꯩꯅ ꯍꯤꯞꯄꯒ ꯂꯩꯌꯦ
ꯑꯣ
ꯅꯪ ꯆꯤꯡꯗꯔ ꯇꯝꯄꯥꯛꯇꯔ
ꯇꯝꯄꯥꯛꯇꯅꯦ
ꯅꯣꯡ ꯇꯥꯕ꯭ꯔꯥ ꯑꯗ ꯑꯩ ꯆꯤꯡꯗ ꯂꯩꯌꯦ
ꯑꯥ ꯕꯤꯜꯗꯤꯡ ꯃꯅꯨꯡꯗ ꯂꯩꯕꯒꯤꯀꯣ ꯃꯄꯥꯟ ꯊꯣꯛꯇꯔꯦ
ꯑꯣ ꯑꯣ ꯅꯣꯏ ꯕꯤꯜꯗꯤꯡꯁꯦ ꯌꯥꯝ ꯆꯥꯎꯈ꯭ꯔꯕ ꯃꯥꯜꯂꯦꯗ
ꯑꯥꯎ ꯃꯅꯨꯡꯗ ꯆꯪꯂꯡꯑꯗꯤ ꯅꯣꯡ ꯇꯥꯕ ꯅꯨꯡꯁꯥ ꯊꯣꯛꯄ ꯈꯪꯅꯕꯗꯣ
ꯍꯥꯥ
ꯅꯪꯗꯤ ꯀꯤꯗꯥꯏ ꯉꯁꯤ ꯑꯥ ꯀꯩꯅꯣ ꯆꯥꯏ ꯆꯤꯀꯟ ꯆꯥꯏ
ꯑꯦ ꯍꯥꯎꯕꯅꯤꯍꯦ
ꯍꯥꯎ ꯗꯦꯗ ꯅꯪꯗꯤ ꯀꯩ ꯏꯟꯖꯥꯡ ꯆꯥꯔꯒꯦ
ꯑꯩꯈꯣꯏ ꯁꯧꯒ꯭ꯔꯤꯒ ꯍꯋꯥꯏ ꯎꯝ ꯁꯧꯒ꯭ꯔꯤꯒ ꯕꯂꯨꯑꯦꯄꯥꯏꯗꯣ ꯍꯦ
ꯍꯥꯎꯕꯅꯦ ꯍꯥꯎꯕꯅꯦ
ꯑꯗꯨ ꯆꯥꯏ ꯑꯗꯨꯒ ꯉꯔꯥꯡ ꯅꯨꯡꯗꯥꯡꯒꯤ ꯏꯟꯁꯥꯡ ꯂꯩꯝꯕ
ꯑꯥ
ꯅꯪ ꯀꯣꯂꯦꯖ ꯀꯥꯗꯣꯏꯔꯥ ꯍꯥꯏꯔꯣ
ꯑꯧ
ꯑꯥ ꯆꯤꯡ ꯃꯇꯣꯟꯗ ꯂꯩꯌꯦ
ꯌꯥꯝ ꯐꯩꯅꯦ ꯑꯗꯨꯗꯤ
ꯎꯝ ꯑꯗꯨ ꯇꯝꯄꯥꯛ ꯂꯥꯗꯧꯔꯦ
ꯍꯥ
ꯇꯝꯄꯥꯛꯇ ꯂꯥꯛꯀꯗꯧꯔꯦ ꯑꯁꯤ ꯋꯤꯛ ꯑꯁꯤꯒꯤ ꯍꯞꯇꯥꯗ
ꯑꯣ
ꯅꯪꯗꯤ ꯀꯅꯥ ꯀꯅꯥ ꯂꯩꯕꯖꯠꯂꯣ
ꯑꯩꯗꯤ ꯈꯣꯏ ꯏꯆꯦꯈꯣꯏ ꯂꯩꯌꯦ
ꯑꯥ ꯌꯨꯝ ꯄꯥꯟꯅꯕ ꯅꯪ
ꯄꯥꯟꯗꯦꯗ ꯀꯗꯥꯏꯗꯩ
ꯄꯥꯅꯤꯡꯉꯥꯏ ꯊꯤꯕꯗꯤ ꯍꯧꯔꯕ
ꯍꯧꯗ꯭ꯔꯤꯗ ꯅꯨꯄꯥꯒ ꯀꯣꯏꯕ ꯍꯩꯇ꯭ꯔꯤ
ꯐꯩ ꯑꯗꯨꯅ ꯑꯈꯣꯏꯁꯨ ꯂꯩꯇꯦ
ꯎꯝ ꯊꯥꯖꯗꯦꯗ
ꯑꯁꯦꯡꯕꯅꯦ
ꯁꯦꯡꯉꯕꯣ
ꯊꯤ ꯍꯣꯏ ꯊꯤꯕꯁꯨ ꯍꯩꯇꯕꯅꯤꯅ ꯑꯩꯈꯣꯏꯒꯤ
ꯎꯝ ꯎꯝ
ꯆꯤꯡ ꯃꯠꯇꯣꯗ ꯂꯩꯕꯟꯅ ꯄꯩ ꯀꯣꯂꯦꯖ ꯀꯥꯗꯧꯏꯔꯣ
ꯀꯥꯗꯦꯗ ꯁꯨꯝ ꯂꯩꯕꯅꯤꯗ
ꯎꯝ ꯅꯪ ꯑꯣ ꯅꯪꯁꯦ ꯕꯤꯖꯤꯅꯦꯁꯀꯨꯝꯕꯗ ꯑꯣꯏꯅ ꯄꯥꯝꯕ꯭ꯔꯥ ꯅꯠꯇ꯭ꯔꯒ ꯇꯣꯂꯣꯞꯀꯨꯝꯕ ꯆꯥꯒꯦꯅ ꯇꯧꯔꯤꯔꯣ
ꯕꯤꯖꯤꯅꯦꯁ
ꯕꯤꯖꯤꯅꯦꯁ ꯄꯥꯝꯃꯦ ꯅꯪ ꯕꯤꯖꯤꯅꯦꯁ ꯄꯥꯝꯃꯗꯤ ꯅꯪ ꯑ ꯂꯥꯏꯔꯤꯛꯀꯨꯝꯕ ꯄꯥꯕ ꯑꯗꯨꯝ ꯅꯨꯡꯉꯥꯏꯕ꯭ꯔꯥ ꯏꯟꯇꯔꯦꯁ ꯌꯥꯎꯕ꯭ꯔꯥ
ꯑꯥ
ꯑꯁꯤ ꯀꯩꯅꯣ ꯅꯣꯕꯦꯜꯁꯀꯨꯝꯕ ꯑꯍꯩ ꯍꯍꯩꯕꯅ ꯏꯕꯤꯕ ꯅꯣꯠ ꯕꯨꯛꯁꯤꯡꯗꯨ ꯄꯥꯕ꯭ꯔꯥ
ꯎꯝ ꯃꯔꯛ ꯃꯔꯛꯇ ꯄꯥꯏꯌꯦ ꯌꯥꯝ ꯇꯣꯏꯅꯗꯤ ꯄꯥꯗꯦ
ꯑꯣ ꯑꯩ ꯈꯔ ꯁꯖꯦꯁ ꯇꯧꯕꯤꯒꯦꯀꯣ ꯑꯗꯨ ꯅꯪ ꯑꯥ ꯄꯥꯕꯔꯥ ꯄꯥꯗ꯭ꯔꯄꯥ ꯀꯩꯅꯣ ꯑꯁꯤ ꯑꯇꯣꯃꯤꯛꯁ ꯍꯦꯕꯤꯠꯀꯨꯝꯕꯗꯣ ꯄꯥꯕ꯭ꯔꯥ
ꯄꯥꯗꯦ ꯕꯤꯖꯤꯅꯦꯁꯀꯤꯗꯤ ꯄꯥꯝꯃꯦ ꯑꯗꯨꯁꯨ ꯑꯗꯨ ꯕꯤꯖꯤꯅꯦꯁꯀꯤꯗꯤ ꯄꯥꯗꯦꯗ ꯍꯥꯏꯗꯤ ꯅꯣꯚꯦꯜ ꯈꯔ ꯂꯩꯗꯅ
ꯍꯣꯏ ꯍꯣꯏ
ꯑꯗꯨꯒꯨꯝꯕ ꯐꯇꯅꯤꯗ ꯄꯥꯕ
ꯎꯝ ꯑꯦꯟꯇ꯭ꯔꯄ꯭ꯔꯤꯅꯔꯒꯤ ꯑꯐꯕ ꯑꯃ ꯑꯩ ꯍꯥꯏꯕꯤꯒꯦꯀꯣ
ꯎꯝ
ꯕꯤꯖꯤꯅꯦꯁ ꯂꯥꯏꯟ ꯆꯪꯒꯗꯕ ꯑꯁꯤ ꯅꯪ ꯍꯥꯟꯅ ꯑꯇꯣꯃꯤꯛ ꯍꯦꯕꯤꯠꯁ ꯍꯥꯏꯕꯗꯣ ꯑꯗꯨ ꯕꯨꯛ ꯇꯣ ꯂꯨꯄꯥ ꯆꯅꯤꯒꯨꯝꯕ ꯄꯤꯕꯅꯦ ꯑꯗꯣ ꯑꯩꯈꯣꯏꯒꯤ ꯍꯦꯕꯤꯠ ꯍꯥꯟꯅꯀꯣ ꯁꯦꯝꯅꯤꯡꯉꯥꯏ ꯑꯗꯨ ꯂꯩꯌꯦ ꯑꯗꯨ ꯑꯣꯇꯣꯃꯤꯛꯁ ꯍꯦꯕꯤꯠ ꯂꯩꯌꯣ ꯑꯗꯨꯒ ꯃꯊꯪꯗ ꯑꯁꯤ ꯂꯤꯟ ꯁ꯭ꯇꯥꯔꯠ ꯑꯞ ꯍꯥꯏꯅꯀꯣ
ꯑꯎ
ꯑꯗꯨ ꯕꯨꯛꯁꯨ ꯌꯥꯝ ꯐꯩꯌꯦ ꯅꯣꯏ ꯕꯤꯖꯤꯅꯦꯁ ꯑꯦꯟꯇꯔꯄ꯭ꯔꯤꯅꯔꯒꯤꯀꯣ ꯗꯤꯇꯦꯜ ꯑꯗꯨꯒ ꯁꯨꯃꯥꯏ ꯅꯪ ꯅꯣꯏ ꯌꯨꯝ ꯃꯅꯥꯛꯇ ꯏꯁꯤꯡ ꯅꯠꯇ꯭ꯔꯗꯤ ꯑꯦꯟꯁꯥꯡ ꯅꯥꯄꯤꯗꯅ ꯑ ꯍꯥꯎꯧꯕꯒꯤ ꯐꯧ ꯂꯩꯌꯦꯕꯀꯣ
ꯎꯝ
ꯑꯗꯨꯒꯤ ꯐꯌꯦ ꯑꯇꯣꯃꯤꯛ ꯍꯦꯕꯤꯠꯁ ꯃꯊꯪꯗ ꯂꯤꯟꯁ ꯏꯇꯔ ꯑꯞ ꯍꯥꯏꯅ ꯑꯗꯨ ꯌꯦꯡꯉꯣ ꯑꯗꯨꯒꯤ ꯃꯊꯪꯗ ꯄꯣꯔ ꯗꯦꯠꯒ ꯔꯤꯆ ꯗꯦꯠ ꯍꯥꯏꯅꯀꯣ ꯄꯩꯁꯥ ꯁꯤꯖꯤꯟꯅꯕ ꯍꯥꯏꯅꯤꯡꯉꯥꯏ ꯀꯣ
ꯎꯝ
ꯁꯨꯃꯥꯢꯅ ꯂꯩꯕꯅꯤ ꯑꯗꯨ ꯌꯥꯝ ꯐꯩꯌꯦ ꯕꯨꯛ ꯄꯥꯢꯕꯁꯦ
ꯑꯗꯨꯒ ꯃꯣꯢꯁꯦ ꯑꯩꯈꯣꯢꯕꯨꯁꯨ ꯏꯟꯁꯄꯔꯦꯁꯟꯁꯦ ꯌꯥꯝ ꯄꯤꯌꯦꯕ
ꯎꯝ
ꯍꯥꯢꯕꯗꯤ ꯑꯥ ꯑꯩꯈꯣꯢꯁꯦ ꯃꯔꯛ ꯃꯔꯥꯛꯇ ꯑꯁ ꯑꯩꯗꯤ ꯑꯁꯨꯃꯥꯢꯅ ꯇꯧꯕ ꯃꯤꯅꯤ ꯑꯩꯁꯤ ꯀꯔꯤꯁꯨ ꯇꯧꯕ ꯉꯝꯗꯕꯅꯤ ꯁꯨꯃꯥꯏ ꯑꯩꯈꯣꯢ ꯑꯩꯈꯣꯢꯒꯤ ꯊꯝꯃꯣꯢꯒꯨꯝꯕ ꯗꯥꯎꯟ ꯇꯧꯕ ꯃꯇꯝꯗꯒꯤꯅ
ꯎꯝ
ꯑꯗꯨꯒꯨꯝꯕꯗꯨ ꯁꯨꯛꯇꯧ ꯇꯧꯕ ꯌꯥꯗꯦ ꯍꯥꯢꯅ ꯏꯟꯁꯄꯔꯦꯁꯟ ꯄꯤꯕ ꯌꯥꯝ ꯂꯩꯌꯦꯕꯀꯣ
ꯑꯥꯎ ꯑꯗꯨ ꯗꯗꯥꯗꯤ ꯕꯤꯖꯤꯅꯦꯁꯀꯤ ꯂꯥꯢꯟꯗ ꯆꯠꯄ꯭ꯔꯣ
ꯑꯩ ꯑꯩꯁꯨ ꯆꯪꯒꯦꯅ ꯇꯧꯔꯤꯌꯦ
ꯌꯥꯝ ꯐꯩꯅꯦ ꯑꯗꯨꯗꯤ
ꯑꯁ ꯑꯣꯏꯒꯦꯔꯥ ꯑꯣꯏꯔꯣꯏꯗ꯭ꯔꯥ ꯑꯗꯨ ꯕꯨꯛꯁ ꯄꯥꯔꯒ ꯍꯥꯏꯕꯗꯤ ꯇꯝꯕ ꯆꯠꯇꯕꯅꯤꯅꯀꯣ
ꯎꯝ
ꯑꯗꯨꯝ ꯃꯣꯏꯅꯗꯤ ꯇꯝꯕ ꯆꯠꯇ꯭ꯔꯁꯨ ꯑꯗꯨ ꯕꯨꯛꯁꯦ ꯃꯊꯪ ꯃꯊꯪ ꯂꯣꯏꯁꯤꯜꯂꯗꯤ ꯑꯗꯨꯝ ꯌꯥꯏꯌꯦ ꯍꯥꯏꯅ ꯂꯩꯌꯦꯕꯀꯣ
ꯑꯥ
ꯑꯗꯨ ꯇ꯭ꯔꯦꯅꯤꯡ ꯆꯠꯄ ꯅꯠꯇ꯭ꯔꯗꯤ ꯇꯝꯕ ꯃꯤꯅꯗꯤ ꯂꯝꯕꯤꯕꯨꯗꯤ ꯈꯔ ꯈꯔ ꯍꯦꯜꯂꯦꯀꯣ ꯍꯥꯢꯗꯤ ꯃꯣꯢꯒꯤꯗꯤ ꯂꯝꯕꯤ ꯇꯥꯛꯄꯤꯕꯅꯤꯅ
ꯑꯥ
ꯑꯗꯣ ꯑꯗꯨ ꯇꯥꯛꯄꯤꯗ꯭ꯔ ꯑꯣ ꯑꯗꯨ ꯀ꯭ꯂꯥꯁ ꯌꯥꯎꯗ꯭ꯔꯁꯨ ꯅꯪ ꯂꯥꯢꯔꯤꯛꯇꯣ ꯐꯖꯅ ꯌꯦꯡꯉꯣ ꯑꯗꯨꯗ ꯑꯥꯢꯗꯤꯌꯥ ꯄꯤꯅꯤꯅꯀꯣ
ꯑꯥ
ꯑꯗꯨꯁꯨ ꯂꯩꯌꯦ ꯌꯥꯝ ꯐꯩ
ꯑꯣ
ꯅꯣꯢ ꯔꯦꯟꯗ ꯂꯩꯕ꯭ꯔꯥ
ꯅꯩ
ꯔꯦꯟꯗ ꯅꯠꯇ꯭ꯔꯒ ꯌꯨꯝꯒꯨꯝꯕꯗ ꯂꯩꯗꯤ ꯉꯥꯅꯨꯒꯨꯝꯕ ꯌꯣꯛꯄ ꯌꯥꯢꯀꯣ
ꯔꯦꯟꯗ ꯂꯩꯔꯒꯗꯤ
ꯑꯝ
ꯌꯨꯝꯗꯤ ꯂꯩꯇꯦ ꯇꯝꯄꯥꯛꯇꯗꯤ ꯆꯤꯡꯗꯗꯤ ꯂꯩꯌꯦ
ꯑꯣ ꯅꯣꯢꯁꯦ ꯂꯥꯎꯒꯨꯝꯕꯁꯨ ꯁꯨꯕ꯭ꯔꯥ
ꯑꯥꯎ ꯁꯨꯋꯦ
ꯑꯥ ꯆꯤꯡꯂꯧ ꯑꯣꯢꯔꯝꯅꯤꯀꯣ ꯏꯁꯤꯡꯒꯤ ꯑꯣꯢꯔꯝꯃꯣꯢꯀꯣ
ꯑꯅꯤ ꯂꯩꯌꯦꯗ ꯑꯅꯤꯃꯛ ꯂꯩ
ꯑꯣ ꯐꯩꯅꯦ ꯂꯝ ꯆꯥꯎꯕ ꯃꯥꯜꯂꯦꯅꯦ
ꯎꯝ
ꯀꯩꯅꯣ ꯏꯟꯁꯪ ꯅꯥꯄꯤꯒꯤꯗꯤ ꯇꯧꯗꯦ
ꯑꯥ ꯏꯟꯁꯥꯡ ꯅꯥꯄꯤꯒꯤꯅ ꯆꯤꯡꯗꯗꯤ ꯎꯝ ꯑꯄꯤꯛ ꯑꯄꯤꯛ ꯄꯗꯣ ꯇꯧꯋꯦꯗꯅ ꯃꯣꯔꯣꯛꯀꯤ ꯂꯧꯒꯨꯝꯕꯗꯣ ꯑꯗꯨꯁꯨ ꯇꯧꯋꯦ
ꯑꯣ ꯐꯥꯏꯅꯦꯜ ꯅꯣꯢ ꯊꯕꯛ ꯌꯥꯝ ꯀꯟꯕ ꯃꯥꯜꯂꯦ ꯑꯗꯨꯗꯤ
ꯌꯥꯝ ꯇꯟꯕꯗꯤ ꯅꯠꯇꯦꯗ
ꯎꯝ
ꯌꯥꯝꯅ ꯊꯣꯛꯅꯤꯡꯉꯥꯢ ꯇꯥꯜꯂꯥ ꯑꯗꯨꯝ ꯌꯨꯝꯗ ꯆꯥꯅꯤꯡꯉꯥꯢ ꯂꯩꯔꯗꯤ ꯂꯣꯢꯔꯦꯅꯀꯣ ꯑꯗꯨꯝ ꯇꯧꯋꯦ
ꯍꯣꯢ ꯍꯣꯢ ꯃꯇꯝ ꯆꯨꯞꯄꯗ ꯑꯩꯕꯨꯁꯨ ꯄꯨꯕꯤꯌꯣ ꯅꯣꯢ ꯑꯦꯟꯁꯥꯡꯒꯤ ꯂꯧꯗꯥ
ꯍꯣꯢ
ꯑꯁꯤ ꯑꯦꯟꯁꯥꯡꯒꯨꯝꯕ ꯍꯦꯛ ꯄꯥꯜ ꯆꯠꯄ ꯊꯔꯣꯢ ꯈꯨꯟꯕ ꯆꯠꯄ ꯑꯗꯨꯒꯨꯝꯕꯁꯤ ꯌꯥꯝ ꯅꯨꯡꯉꯥꯢꯌꯦꯅꯦ
ꯑꯧ ꯅꯨꯡꯉꯥꯢꯌꯦ ꯑꯩꯁꯨ
ꯍꯣꯢ ꯑꯗꯨꯝ ꯆꯠꯂꯒ ꯀꯣ
ꯎꯝ
ꯆꯥꯅꯤꯡꯕ ꯆꯥꯅꯤꯡꯗ꯭ꯔꯥꯕ ꯑꯣꯢꯁꯅꯨ ꯑꯗꯨꯝ ꯍꯦꯛꯄ ꯅꯨꯡꯉꯥꯢꯕꯅꯤ
ꯎꯝ ꯁꯦꯞꯇꯦꯝꯕꯔ ꯑꯗꯨꯋꯥꯢꯗ ꯑꯥ ꯀꯩ ꯀꯩꯅꯣ ꯎꯝ ꯍꯧꯖꯤꯛꯀꯥꯟꯗꯤ ꯆꯨꯖꯥꯛ ꯊꯣꯛꯑꯦꯀꯣ ꯑꯗꯨꯁꯨ ꯑꯥ ꯈꯔ ꯆꯤꯡꯒꯤꯗꯤ ꯑꯍꯥꯎꯕ ꯂꯩꯗꯅ ꯈꯔ ꯊꯦꯡꯅ ꯊꯣꯛꯄꯗꯣ ꯑꯗꯨꯗ ꯁꯦꯞꯇꯦꯝꯕꯔ ꯑꯗꯨꯋꯥꯢꯗ ꯊꯣꯔꯛꯑꯅꯤ
ꯑꯣ
ꯑꯗꯨ ꯍꯥꯎꯕꯅꯦ ꯆꯤꯡꯒꯤ ꯑꯃ ꯂꯩꯕꯗꯣ ꯑꯩꯈꯣꯢ ꯈꯨꯟꯒꯤ ꯍꯥꯎꯋꯦꯅ ꯍꯥꯢꯕꯅꯦ
ꯑꯣ ꯑꯣꯢꯔꯝꯕꯁꯨ ꯌꯥꯢ ꯎꯝ
ꯑꯗꯣ ꯃꯤ ꯕꯤꯖꯤꯅꯦꯁ ꯈꯔ ꯇꯧꯕꯗꯤ ꯑꯗꯨꯝ ꯌꯣꯟ ꯂꯧꯅꯉꯥꯢ ꯑꯗꯨꯝ ꯂꯧꯕꯅꯦ
ꯍꯣꯢ ꯍꯣꯢ ꯆꯨꯗꯥꯛꯇꯤꯌꯣ ꯍꯦꯛ ꯍꯦꯛꯑꯒ ꯆꯥꯕꯗꯣ ꯑꯁ ꯌꯥꯝ ꯍꯥꯎꯋꯦꯀꯣ ꯑꯗꯨꯁꯨ
ꯑꯥꯎ ꯃꯥꯢꯔꯦꯟꯒ ꯃꯥꯢꯔꯦꯟ ꯃꯅꯥꯒ ꯊꯣꯡꯕꯗꯣ ꯑꯗꯨꯁꯨ ꯍꯥꯎꯋꯤꯅꯦ ꯗꯥꯎꯗ
ꯑꯣ ꯊꯣꯡꯉꯒꯁꯨ ꯆꯥꯕ
ꯑꯥ ꯂꯧꯗꯅꯦ ꯑꯗꯨꯁꯨ ꯂꯧꯗꯅ ꯍꯦꯟꯅ ꯍꯥꯎꯕꯅꯦ ꯑꯗꯨꯗꯣ
ꯍꯣꯢ ꯆꯨꯝꯃꯦ ꯂꯧꯗꯗꯤ ꯆꯥꯕꯁꯨ ꯅꯨꯡꯉꯥꯢꯕ ꯀꯣ ꯑꯗꯨ ꯀꯃꯥꯢꯟ ꯊꯣꯡꯕ꯭ꯔꯥ ꯅꯣꯢ
ꯑꯩꯈꯣꯢꯔꯣ
ꯀꯔꯤ ꯀ꯭ꯔꯤ ꯍꯥꯞꯄ꯭ꯔꯥ ꯀꯃꯥꯢꯅ ꯇꯧꯕ꯭ꯔꯥ ꯃꯥꯢꯔꯦꯝ ꯃꯅꯥꯒ ꯊꯣꯡꯕꯗꯣ
ꯑꯥ ꯏꯁꯤꯡ ꯁꯧꯔꯅꯤ ꯃꯥꯢꯔꯦꯟꯗꯣ ꯍꯥꯟꯅ ꯍꯥꯞꯄꯅꯤ ꯑꯗꯨꯒ ꯃꯥꯏ ꯃꯥꯢꯔꯦꯡꯗꯣ ꯃꯨꯜꯂꯀꯥꯟꯗ ꯃꯥꯏꯔꯦꯝ ꯃꯅꯥꯗꯣ ꯍꯥꯞꯄꯅꯤ ꯑꯗꯨꯒ ꯀꯩꯅꯣ ꯑꯃ ꯒꯟ ꯃꯆꯦꯡꯅ ꯍꯥꯢꯅ ꯂꯩꯗꯅ
ꯍꯣꯢ ꯍꯣꯢ ꯃꯅꯝ ꯅꯨꯡꯁꯤꯕꯗꯣ
ꯑꯥꯎ ꯑꯗꯨꯒ ꯁꯤꯡꯒꯤ ꯁꯤꯡ ꯃꯅꯥꯗꯣ ꯑꯗꯨꯁꯨ ꯍꯥꯞꯄ ꯍꯥꯎꯕꯅꯦ ꯌꯥꯝ ꯏꯆꯝ ꯆꯝꯃ ꯊꯣꯡꯕ ꯅꯤꯗ ꯑꯗꯨꯝ ꯀꯔꯤ ꯑꯖꯤꯅꯃꯣꯇꯣꯔꯒꯨꯝꯕ ꯍꯥꯞ ꯇꯦ ꯑꯗꯨꯝ ꯂꯧꯗ ꯊꯣꯛꯄ ꯈꯛꯇ ꯊꯣꯡꯉꯥ ꯆꯥꯢꯌꯦ ꯑꯗꯨꯗꯣ ꯊꯣꯡꯔꯒ ꯑꯗꯨꯒ ꯃꯥꯄꯥꯛꯄꯤ ꯃꯅꯥꯗꯣ ꯃꯥꯄꯥꯛꯄꯤ ꯃꯅꯥ ꯑꯗꯨꯒ ꯃꯦꯠ ꯁꯤꯡꯖꯨ ꯇꯧꯔꯗꯤ ꯍꯦꯟꯅ ꯍꯥꯎ
ꯆꯨꯝꯃꯦ ꯌꯥꯝ ꯍꯥꯎꯋꯦ ꯑꯗꯨ ꯃꯥꯢꯄꯥꯛꯄꯤ ꯃꯅꯥ ꯃꯦꯠꯄꯗꯣ ꯑꯁ ꯑꯩꯁꯨ ꯌꯥꯝ ꯍꯥꯎꯋꯦ ꯍꯪꯒꯥꯝ ꯃꯍꯤ ꯍꯥꯞꯄꯖꯨ ꯍꯥꯎꯋꯦ ꯀꯣ ꯃꯥꯖꯦ ꯌꯥꯝ ꯄꯥꯝꯃꯦ ꯑꯩꯁꯨ
ꯎꯝ
ꯑꯗꯨ ꯃꯥꯢꯄꯥꯛꯄꯤ ꯃꯅꯥꯁꯦ ꯆꯤꯡꯒꯤꯅ ꯍꯦꯟꯅ ꯍꯥꯎꯕ ꯃꯥꯜꯂꯦ ꯅꯍꯥꯟ ꯑꯩ ꯇꯝꯄꯥꯛꯇ ꯂꯩ ꯗꯨꯀꯥꯟꯗꯅ ꯂꯩꯔꯒ ꯆꯥꯕꯀꯣ ꯌꯥꯝ ꯆꯥꯅꯤꯡꯃꯟꯕꯒꯤ ꯑꯗꯨ ꯆꯥꯕ ꯑꯗꯨ ꯃꯍꯥꯎꯁꯦ ꯌꯥꯝ ꯊꯣꯛꯇꯕꯒꯨꯝ ꯇꯧꯕ ꯋꯥꯅꯤꯗ ꯃꯁꯛ
ꯑꯥꯎ ꯍꯦꯟꯅ ꯍꯥꯎꯕꯅꯦ ꯆꯤꯡꯒꯤꯅ ꯃꯥꯅꯥꯠ ꯑꯥ ꯀꯟꯁꯨ ꯀꯟꯗꯕꯅꯦ ꯑꯗꯨꯝ ꯀꯩ ꯍꯥꯢꯗꯣꯢꯅꯣ ꯁꯣꯐ ꯑꯣꯏꯔꯒꯀꯣ ꯍꯥꯎꯕꯅꯦ
ꯍꯥ ꯂꯥꯎꯗ ꯆꯥꯕꯗꯨꯅ ꯍꯦꯟꯅꯗꯤ ꯍꯥꯎꯕꯀꯣ ꯑꯗꯨꯗꯣ
ꯑꯥ
ꯆꯥꯛꯀꯨꯝꯕ ꯆꯥꯕꯖꯦ ꯌꯥꯝ ꯅꯨꯡꯉꯥꯢꯌꯦ ꯂꯥꯗ
ꯑꯧ ꯌꯨꯝꯗ ꯆꯥꯛ ꯌꯨꯝꯗꯒ ꯄꯨꯔꯛꯄꯀꯥꯟ ꯂꯧ ꯂꯧꯗ ꯆꯥꯕꯒ ꯆꯞ ꯃꯥꯟꯅꯩꯗꯅ
ꯑꯥ
ꯑꯗꯨꯒ ꯆꯤꯡ ꯑꯥ ꯂꯧꯗ ꯆꯥꯕꯅ ꯍꯦꯟꯅ ꯍꯥꯎꯋꯦ ꯆꯥꯛꯁꯨ ꯌꯥꯝ ꯆꯥꯢ
ꯍꯣꯢ ꯌꯥꯝ ꯀꯩ ꯀꯩ ꯍꯥꯞꯇ꯭ꯔꯁꯨꯀꯣ ꯑꯗꯨꯝ ꯍꯥꯎꯈ꯭ꯔꯕꯅꯦ ꯀꯩꯒꯤꯔꯣ ꯈꯪꯗꯦ ꯊꯕꯛ ꯁꯨꯕꯒꯤꯔ ꯊꯕꯛꯁꯦ ꯀꯟꯅ ꯁꯨꯗ꯭ꯔꯁꯨ ꯑꯗꯨꯝ ꯆꯥꯔꯁꯨ ꯍꯥꯎꯕꯅꯦ
ꯑꯥ
ꯏꯟꯇ꯭ꯔꯦꯁꯅꯔ ꯏꯟꯚꯥꯢꯔꯟꯃꯦꯟꯅꯔ
ꯍꯨꯝ
ꯃꯦꯠꯄ ꯑꯁꯤ ꯃꯥꯢꯄꯥꯛꯄꯤ ꯃꯅꯥꯗꯣ ꯑꯗꯨꯒ ꯍꯪꯒꯥꯝ ꯑꯥ ꯀꯪꯕꯒ ꯃꯔꯣꯛ ꯑꯇꯦꯛꯄꯒ ꯃꯦꯞꯄꯁꯨ ꯍꯥꯎꯋꯤꯅ
ꯑꯥꯎ
ꯏꯆꯝ ꯆꯝꯃ ꯇꯧꯕꯤꯕꯗꯨꯀꯣ
ꯎꯝ
ꯑꯗꯨꯗ ꯆꯨꯖꯥꯛꯇꯣ ꯆꯥꯅꯤ
ꯑꯥ ꯍꯥꯎꯕꯅꯦ
ꯑꯥ ꯑꯁ ꯂꯧꯁꯦ ꯆꯠꯄꯗꯤ ꯅꯨꯡꯉꯥꯢ ꯑꯗꯨ ꯂꯧ ꯁꯨꯕ ꯃꯤꯁꯤꯡꯗꯤ ꯌꯥꯝ ꯋꯥꯅꯗꯤ ꯇꯧꯕꯤꯔꯦ ꯑꯈꯣꯢꯅꯗꯤ ꯁꯨꯃꯥꯢ ꯀꯣꯢꯅꯕ ꯃꯇꯝ ꯑꯃꯒꯤꯈꯛ ꯆꯠꯄꯅꯤꯅꯀꯣ
ꯎꯝ
ꯉꯥꯢꯕꯒꯨꯝ ꯇꯧꯋꯤꯗ ꯅꯣꯢꯗꯤ ꯊꯕꯛ ꯆꯠꯇꯦ ꯉꯁꯤ
ꯎꯝ ꯆꯠꯇꯦ
ꯀꯩ ꯇꯧꯔꯦ ꯊꯕꯛ
ꯊꯕꯛ ꯀꯟꯅ ꯊꯤꯔꯤ
ꯑꯣ ꯑꯠꯆꯥ